ꯀꯩꯗꯧꯔꯤꯅꯣ
ꯑꯩꯁꯦ ꯍꯧꯖꯤꯛ ꯃꯄꯥꯟ ꯊꯣꯛꯀꯦꯅ ꯑꯗꯨꯝ ꯊꯣꯛꯄ ꯑꯗꯨꯒ ꯅꯪ ꯀꯣꯜ ꯇꯧꯔꯛꯄꯅꯦ
ꯑꯩꯀꯣ ꯉꯥꯏꯔꯝꯕ ꯅꯠꯇ꯭ꯔꯣ
ꯉꯥꯏꯔꯝꯕꯅꯤꯅꯦ ꯇꯨ ꯑꯣꯏꯔꯁꯨ ꯍꯧꯖꯤꯦꯛꯇ ꯏꯃꯥꯔꯖꯦꯟꯁꯤ ꯂꯥꯛꯄꯗꯨꯒꯤ
ꯑꯣ
ꯄꯂꯦ ꯇ ꯇꯨꯝꯀ ꯀꯁꯨ ꯌꯥꯏ
ꯊꯕꯛ ꯆꯤꯜꯂꯤꯔꯕ
ꯊꯕꯛ ꯃꯅꯤꯡ ꯂꯣꯝꯒꯤ ꯊꯕꯛ ꯁꯦꯠꯆꯤꯟꯒꯦ ꯇꯧꯕ
ꯑꯣ
ꯀ꯭ꯔꯟ ꯁꯥꯡ ꯆꯔ꯭ꯔ ꯅꯗꯤ
ꯍꯥꯏꯗꯤ ꯉꯥ ꯊꯣꯡꯕ ꯆꯥꯔꯦ ꯉꯁꯤ
ꯑꯥꯎ ꯑꯣꯏꯗꯦ
ꯍ ꯅꯪꯗꯤ ꯍꯥꯎꯇꯕ꯭ꯔꯣ
ꯑꯩꯗꯤ ꯍꯥꯎꯗꯦ ꯃꯥꯏꯔꯦꯟ ꯆꯥꯕꯒꯤ
ꯑꯗꯨ ꯌꯥꯝ ꯍꯥꯎꯕꯅꯤꯅꯦ
ꯍꯁ ꯃꯥꯏꯔꯦꯟꯁꯦ ꯍꯥꯎꯇꯤ ꯃꯤꯠꯀꯤ ꯐꯥꯕꯒꯤ ꯆꯥꯕ ꯋꯥꯅꯤ
ꯑꯣ ꯃꯤꯠ ꯌꯥꯝ ꯐꯩ ꯍꯥꯏꯀꯣ ꯑꯗꯨꯗꯣ
ꯑꯣ ꯍꯣꯏ ꯑꯗꯨꯒꯤ ꯆꯥꯝꯃꯅꯤꯕ ꯁꯥꯏ ꯕꯖꯥꯔ ꯊꯣꯂꯛꯄꯗ ꯍꯣꯏ ꯂꯣꯀꯦꯜꯒꯤ ꯌꯣꯟꯅꯒ ꯂꯩ ꯔꯝꯕ
ꯑꯗꯨꯨꯒꯤ ꯆꯥꯈꯩꯅ ꯂꯧꯕꯅꯤꯗ ꯍꯥꯎꯇꯦ ꯊꯨꯝ ꯈꯔ ꯌꯥꯎꯔꯒ ꯍꯥꯞꯄ ꯃꯥꯜꯗꯦ ꯗꯨꯒꯤ ꯍꯥꯎꯗꯦ ꯍꯅꯗꯤ ꯀ ꯍꯟꯗꯛ ꯑ ꯉꯁꯤꯁꯦ ꯑꯗꯨꯝ ꯀꯃꯥꯏꯅ ꯂꯩ ꯃꯔꯥꯡ ꯅꯨꯃꯤꯠꯇꯣ
ꯉꯁꯦ ꯑꯁ ꯈꯪꯗꯦꯗ ꯐ꯭ꯔꯤꯗ ꯑꯗꯨꯝ ꯂꯩ
ꯑꯣ ꯍꯟꯗꯛꯁꯦ ꯃꯔꯝꯗꯤ ꯀꯣꯂꯦꯖ ꯀꯥꯕ꯭ꯔꯥ ꯑꯣꯔ ꯀꯔꯤ ꯇꯧꯔ ꯑꯗꯨꯝ ꯌꯨꯝꯗ ꯑꯗꯨꯝ ꯂꯩꯕ꯭ꯔꯥ
ꯌꯨꯝꯗ ꯑꯗꯨꯝ ꯂꯩ
ꯑꯗꯨꯅ ꯅꯨꯡꯉꯥꯏꯕꯅꯦ ꯑꯩꯁꯨ ꯍꯟꯗꯛꯁꯦ ꯍꯣꯝ ꯃꯤꯅꯤꯁꯇꯔ ꯑꯣꯏꯔꯒ ꯂꯩꯕ
ꯑꯩꯖꯅꯤꯅꯦ
ꯎꯝ ꯄꯥꯏ ꯂꯩꯇꯦ
ꯄꯥꯏ ꯂꯩꯇꯁꯤꯅꯦꯅꯅꯨꯡꯉꯥꯏ
ꯍꯣꯏ ꯍꯣꯏ ꯍꯦꯟꯅ ꯅꯨꯡꯉꯥꯏ ꯑꯗꯨꯕꯨ ꯑꯩꯈꯣꯏꯒꯤ ꯐ꯭ꯌꯨꯆꯔꯗꯗꯤ ꯌꯥꯗ꯭ꯔꯦ ꯍꯦ ꯆꯦꯐꯂꯤꯗꯨ ꯂꯩꯕ ꯎ ꯁꯦ
ꯇꯦ ꯇꯗꯦ ꯍꯥꯏꯦ ꯑꯗꯨꯝ ꯀꯁꯔꯠꯇꯕ ꯊꯕꯛ ꯇꯧꯕꯗꯕꯤꯗ ꯑꯣꯐꯤꯁꯥꯔ ꯑꯣꯏꯔꯒ ꯇꯣꯂꯣꯞ ꯆꯥꯅꯤꯡꯉꯦ
ꯃꯤꯁꯨ ꯇꯥꯎꯗꯕꯤꯔ
ꯑꯗꯨꯅꯤ ꯃꯤ ꯂꯣꯏꯅ ꯃꯥꯅ ꯑꯗꯨ ꯄꯥꯝꯕ ꯃꯥꯂꯦ ꯑ ꯎꯝ ꯅꯣꯏ ꯑꯩꯒꯤ ꯏꯟꯒꯥꯡ ꯏꯁꯥꯗꯣ ꯀꯔꯤꯔꯛ ꯀꯅꯥꯅ ꯊꯣꯡꯕꯤꯕ꯭ꯔꯥ
ꯉꯁꯤꯗꯤ ꯏꯃꯥꯅ ꯊꯣꯡꯉꯤꯅꯦ
ꯑꯦ ꯍꯥꯎꯔꯝꯃꯤꯅꯤꯀꯣ ꯅꯣꯏꯗꯤ ꯃꯥꯒꯤ ꯏꯟꯁꯥꯡ ꯊꯣꯡꯕꯗ ꯇꯦꯁ ꯇꯧꯕ ꯈ꯭ꯔꯦꯁꯔ ꯇꯦꯁ ꯇꯧꯕ ꯐꯪꯕꯒꯤ ꯂꯛꯀꯦ ꯅꯣꯡꯃ
ꯑꯩꯈꯣꯏꯗꯤ ꯐꯦꯃꯤꯂꯤꯒ ꯂꯥꯞꯅ ꯂꯩꯔꯤꯅꯤꯅꯈꯣꯏ ꯃꯥꯅ ꯊꯣꯡꯕ ꯆꯥꯛ ꯌꯥꯝ ꯆꯥꯗꯕ ꯀꯨꯏꯔꯦ ꯍ
ꯀꯩꯒꯅꯣꯅꯦ ꯀꯥꯏ ꯀꯩꯗꯧꯔꯤꯅꯣ ꯍꯧꯖꯤꯛ
ꯀ꯭ꯂꯥꯁ ꯏꯔꯅ ꯒ꯭ꯔꯦꯖꯨꯋꯦꯁꯟ ꯂꯣꯏꯕꯀꯣ ꯑꯗꯨꯅ ꯁꯤ ꯇ꯭ꯔꯦꯅꯤꯡ ꯆꯠꯊꯔꯒ ꯂꯩꯕ ꯑꯗꯨꯒꯤ ꯐꯦꯃꯤꯂꯤꯁꯤꯡꯅꯗꯤ ꯂꯥꯞꯈ꯭ꯔꯦꯗꯅ
ꯎꯝ ꯑꯣꯜ ꯗꯗꯤꯇꯦꯜꯁꯗꯤ ꯌꯥꯅꯨ ꯀꯣ
ꯍꯣꯏ ꯑꯗꯨꯅꯅꯦ ꯍꯧꯖꯤꯛꯇꯪ ꯅꯪꯅꯒꯤꯩꯅ ꯇꯥꯕ ꯌꯥꯕ ꯈꯔ ꯍꯥꯏꯦ ꯇꯧꯅꯦ
ꯁꯤ ꯑꯣ ꯑꯩꯉꯣꯟꯗ ꯑꯟꯗꯔꯁꯇꯦꯟ ꯈꯤꯇꯪ ꯇꯧꯅꯕ ꯈꯤꯇꯪ ꯍꯥꯏꯔꯛꯑꯣꯕ
ꯍꯣꯏ ꯑꯗꯨꯅꯦ
ꯈ꯭ꯔꯤꯁꯃꯥꯁꯇ ꯈꯛ ꯆꯠꯄ ꯃꯇꯝꯗꯅꯤ ꯆꯥꯕ ꯀꯥꯡꯪꯉꯩꯁꯦ ꯏꯃꯥꯈꯣꯏꯅ ꯊꯣꯡꯕꯩ ꯊꯥꯡꯕ ꯀꯒꯦ
ꯅꯣꯏ ꯈ꯭ꯔꯤꯁꯃꯥꯁꯇꯨꯗ ꯂꯥꯛꯑꯒꯦꯀꯣ ꯑꯩ
ꯂꯥꯛꯑꯣ ꯍꯟꯗꯛꯁꯦ ꯐꯒꯦ ꯅꯪꯁꯨ ꯅꯪꯁꯨ ꯑꯩꯁꯨ ꯌꯥꯝꯅ ꯔꯤꯁꯀꯤ ꯑꯣꯏꯔꯦ ꯐꯣꯟꯁꯦ
ꯑꯣꯏꯔꯦ ꯑꯗꯨ ꯍꯥꯏꯕ ꯌꯥꯗꯦꯀꯣ
ꯍꯥꯏꯕ ꯌꯥꯔꯅꯤ ꯍꯣꯏ ꯑꯗꯨꯒꯨꯝꯕ ꯍꯥꯏꯕ ꯌꯥꯔꯗꯤ ꯋꯥꯔꯤꯁꯤꯦ ꯌꯥꯝ
ꯌꯥꯝ ꯍꯥꯏꯅꯤꯡꯕꯗꯣ
ꯎꯝ ꯑꯗꯨꯅꯤ ꯇꯣꯄꯤꯛꯁꯤ ꯌꯥꯝ ꯏꯟꯇꯔꯦꯁ ꯂꯩꯒꯗꯕ ꯇꯣꯄꯤꯛꯁꯤꯡꯗꯣ ꯃꯣꯏꯅ ꯀ ꯔꯦꯁꯇ꯭ꯔꯤꯛꯁꯟ ꯊꯝꯕꯤꯈ꯭ꯔꯦꯕ ꯑꯗꯨꯒꯤ ꯍ ꯈꯪ꯭ꯔꯦ ꯇꯪ ꯄꯨꯟꯁꯤꯁꯦ ꯁꯦꯁꯗꯄꯣ
ꯌꯥꯝ ꯀꯔꯤꯔꯥ ꯍꯟꯗꯛꯁꯦ ꯅꯣꯡ ꯌꯥꯝ ꯆꯨꯗꯦ ꯀꯔꯤꯔꯥ ꯆꯤꯡꯗꯗꯤ ꯅꯣꯡ ꯌꯥꯝ ꯀꯟꯅ ꯆꯨꯕ
ꯈꯁ
ꯑ ꯑꯁꯤ ꯇꯅꯥꯨ ꯆꯨ ꯆꯨꯗ ꯁꯌꯦ
ꯉꯁꯤꯁꯦ ꯑꯩꯈꯣꯏꯁꯨ ꯅꯣꯡꯗꯤ ꯆꯨꯗꯦ ꯁꯥꯏ ꯌꯥꯝꯅ ꯈꯔ ꯑꯗꯨꯝ
ꯑꯗꯨ ꯉꯔ ꯍꯣꯏ ꯅꯣꯡꯗꯤ ꯃꯥꯡꯅꯒ ꯂꯩ ꯅꯣꯡ ꯆꯨꯕꯒꯤ ꯇꯥꯏꯞꯇ ꯅꯣꯡ ꯆꯨꯒꯦꯔꯥ ꯈꯜꯂꯒ ꯁꯨꯝ ꯆꯨ ꯆꯨꯔꯦ ꯑꯗꯨꯝ ꯅꯣꯡ ꯉꯥꯡꯂꯒ ꯑꯃꯨꯛ ꯅꯨꯡꯁꯥ ꯊꯣꯛꯄ ꯎꯝ ꯊ ꯇꯧꯔ ꯂꯒꯦ ꯈꯔ ꯈꯔꯗꯤ ꯅꯣꯡꯗꯣ ꯌꯥꯝ ꯀꯟꯅ ꯆꯨꯝ ꯭ꯔꯁꯨ ꯈꯔ ꯈꯔꯗꯤ ꯆꯨꯕ ꯌꯥꯒꯅꯦꯕ ꯍꯥꯏꯕꯗꯤ ꯏꯟꯁꯥꯡ ꯅꯥꯄꯤꯁꯤꯡꯗꯣ ꯃꯣꯏꯒꯤꯁꯨ ꯏꯁꯤꯡ ꯈꯔ ꯗꯔꯀꯥꯔ ꯑꯣꯏꯗꯅ
ꯑꯥꯎ
ꯅꯣꯡꯁꯨ ꯆꯨꯗꯦ ꯑꯗꯨꯗ꯭ꯔꯦꯅ
ꯆꯤꯡꯗ ꯍꯤꯟꯖꯥꯡ ꯍꯦꯛꯄ ꯆꯠꯇ꯭ꯔꯣ
ꯑꯦ ꯆꯠꯅꯤꯡꯉꯦ ꯆꯠꯄ ꯐꯪꯗꯦ ꯍꯟꯗꯛꯁꯦ ꯆꯤꯡꯗ ꯂꯥꯏꯕꯗꯣ ꯍꯣꯏ ꯑꯁ ꯍꯟꯗꯛ ꯆꯤꯡꯗ ꯂꯩꯕ ꯌꯥꯝ ꯅꯨꯡꯉꯥꯏꯒꯅꯤ ꯍꯥꯏꯕꯗꯤ ꯆꯤꯡ ꯆꯤꯡ ꯂꯧꯒꯤ ꯆꯤꯡꯗ ꯌꯥꯝ ꯂꯧ ꯌꯥꯝ ꯂꯩꯗꯅ
ꯑꯥ
ꯑꯗꯨꯗ ꯀꯔꯤꯔꯥ ꯑꯣꯔꯒꯥꯦꯅꯤꯛꯀꯤ ꯀꯔꯤꯅꯣ
ꯆꯨꯖꯥꯛꯅꯦ ꯊꯕꯤꯅꯦ ꯑꯗꯣ ꯍꯟꯗꯛꯇꯣ ꯐ꯭ꯔꯦꯁꯂꯤ ꯑꯣꯏꯅ ꯊꯣꯛꯄ ꯃꯇꯝꯅꯤꯕ
ꯑꯣ ꯑꯗꯨꯝ ꯍꯦꯛꯄ ꯃꯌꯥꯝꯗꯣ ꯑꯗꯨꯝ ꯍꯦꯛꯄ ꯌꯥꯕ꯭ꯔꯣ ꯃꯤ ꯃꯄꯨ ꯂꯩꯇꯕ꯭ꯔꯕ
ꯃꯄꯨ ꯂꯩꯕꯅꯦ ꯑ ꯑ ꯈꯪꯗꯦꯅ ꯃꯤ ꯌꯣꯟꯕꯁꯤꯅ ꯑꯗꯨꯝ ꯌꯣꯂꯩ ꯌꯣꯟꯅꯤꯡꯗ꯭ꯔꯗꯤ ꯑꯗꯨꯝ ꯌꯣꯟꯜꯂꯤꯩ
ꯍꯥꯏꯕꯗꯤ ꯃꯁꯔꯨꯝꯒꯨꯝꯕꯗꯤ ꯍꯦꯛꯏꯗꯅꯀꯣ ꯑꯗꯨꯝ
ꯍꯣꯏ ꯍꯣꯏ ꯍꯣꯏ ꯑꯗꯨ ꯍꯟꯗꯛꯀꯤꯔ ꯍꯟꯗꯛ ꯈꯣꯡꯗꯣꯛꯄꯤ ꯍꯥꯏꯕ꯭ꯔꯥ ꯈꯣꯡꯇꯣꯛꯄꯤ ꯍꯥꯏꯕ꯭ꯔꯥ
ꯍꯥ
ꯑꯗꯨꯗꯤ ꯑꯩꯈꯣꯏꯒꯤꯗ ꯑꯩꯈꯣꯏ ꯑꯥ ꯆꯤꯡꯗꯗꯤ ꯂꯩꯇꯦ ꯁꯤ ꯀꯔꯤ ꯆꯥꯟꯗꯦꯜ ꯁꯥꯏꯗꯒꯨꯝꯕ ꯑꯌꯥꯝꯕꯅ ꯇꯥꯡꯈꯨꯜꯒꯤ ꯂꯣꯀꯦꯁꯟꯗ ꯌꯥꯝ ꯂꯩꯕ ꯃꯥꯜꯂꯦ ꯑꯗꯨꯗꯣ
ꯑꯣ ꯑꯃ ꯀꯩꯅꯣꯗꯣ ꯃꯁꯔꯨꯝ ꯑꯃ ꯀꯂꯔ ꯀꯩꯅꯣ ꯔꯦꯠ ꯑꯣꯏꯕꯗꯣ ꯈꯪꯕ꯭ꯔꯥ
ꯑꯣ ꯑꯗꯨꯅꯦ ꯑꯩꯅ ꯍꯥꯏꯕꯗꯣ ꯑꯩꯈꯣꯏ ꯁꯥꯏꯠꯇ ꯂꯩꯇꯕ
ꯑꯣ ꯑꯗꯨꯗꯣ ꯀꯃꯥꯏꯅ ꯆꯥꯒꯦꯕ
ꯑꯗꯨ ꯈꯪꯗꯦ ꯑꯗꯨꯝ ꯁꯥꯒ ꯊꯣꯡꯉꯁꯨ ꯆꯥꯕ ꯌꯥꯏ ꯑꯗꯨꯒ ꯀꯥꯡꯪꯍꯥꯎ ꯇꯧꯔꯒ ꯀꯣ ꯑꯗꯨꯝ ꯆꯥꯕꯁꯨ ꯌꯥꯏꯑꯦ ꯑꯗꯨꯒ ꯐꯨꯠꯂꯒ ꯁꯤꯡꯖꯨ ꯃꯔꯣ ꯃꯦꯠꯄꯗꯀꯣ ꯉꯥꯔꯤ ꯈꯔ ꯌꯥꯝꯕꯒ ꯃꯦꯠꯄꯗꯁꯨ ꯑꯗꯨꯝ ꯍꯥꯎꯕꯅꯦ
ꯑꯗꯣ ꯍꯣꯏ ꯇꯗꯤ
ꯍꯣꯏꯇ ꯑꯁꯋꯥꯏꯗꯨꯁꯨ ꯌꯦꯟ ꯁꯥꯥꯡꯉ ꯊꯣꯡꯕꯗꯣ ꯍꯥꯎꯕꯅꯤꯍꯦ
ꯌꯦꯟꯒ ꯀꯉꯛ ꯌꯦꯟꯒ ꯐ꯭ꯔꯥꯏ ꯇꯧꯔꯒ ꯊꯣꯡꯕꯗꯨꯒꯣ ꯑꯃ ꯃꯍꯤ ꯈꯖꯤꯛꯇꯪ ꯍꯥꯞꯄꯒ ꯑꯗꯨ ꯊꯣꯡꯕꯁꯨ ꯍꯥꯎꯋꯦ ꯑꯗꯨꯒ ꯑ ꯁ ꯃꯥꯒꯤ ꯁꯇꯣ ꯊ ꯁ ꯍꯥꯎꯋꯦ ꯑꯗꯨꯝ ꯑꯁ ꯂꯣꯏꯅ ꯍꯥꯎꯋꯦꯗ
ꯑꯃ ꯀꯩꯅꯣꯗꯣ ꯅꯣꯏꯒꯤ ꯑꯃ ꯄꯣꯛ ꯊꯣꯡꯕꯗꯣ
ꯑꯥ
ꯊꯥꯎ ꯌꯥꯎꯗꯕꯤꯗ
ꯍꯣꯏ ꯍꯣꯏ
ꯑꯗꯨꯗꯣ ꯑꯩ ꯇꯦꯁ ꯇꯧꯈ꯭ꯔꯥ ꯌꯥꯝ ꯊꯤꯅ ꯍꯥꯎꯋꯦ
ꯟꯗꯤꯗꯨ ꯊꯣꯡꯕ ꯍꯩꯇ꯭ꯔꯗꯤ ꯊꯣꯡꯕ ꯍꯩꯇꯕ ꯃꯤꯅ ꯊꯣꯡꯗꯤ ꯍꯥꯎꯇꯕꯅꯤ
ꯑꯩꯗꯤ ꯍꯩꯕ ꯃꯤꯅ ꯊꯣꯡꯕꯩ ꯃꯥꯜꯂꯦ ꯍꯥꯎꯋꯦ
ꯑꯗꯨꯅꯦ ꯍꯥꯎꯅꯦ ꯑꯩꯈꯣꯏꯗꯤ ꯆꯥꯃꯟꯕꯒꯤ ꯍꯥꯏꯈ꯭ꯔꯦ ꯃꯁꯂꯥꯒ ꯍꯥꯎꯕ ꯑꯗꯨꯝ ꯀꯪ ꯉꯥꯎꯗꯣ ꯑꯩꯗꯤ ꯑꯗꯨꯝ ꯆꯥꯅꯤꯡꯉꯦ ꯑꯩꯣꯏꯗꯤ ꯑꯗꯨꯝ ꯊꯥꯎ ꯍꯥꯞꯇꯕꯤꯗ ꯑꯗꯨꯝ ꯊꯣꯡꯗꯨ ꯆꯥꯃꯟꯕꯒꯤ ꯇꯥꯟꯈ꯭ꯔꯦꯕ ꯍꯥꯏꯕꯗꯤ ꯑꯩꯁꯦ ꯊꯥꯎꯒ ꯃꯁꯂꯥꯕꯤ ꯌꯥꯝ ꯁꯣꯛ ꯑꯗꯨꯗꯒꯤꯝ ꯑꯗꯨꯅꯦ ꯏꯁꯤꯡ ꯎꯆꯣꯛꯄꯤ
ꯍꯥꯏꯕꯗꯤ ꯀꯩꯅꯣꯗꯣ ꯑꯥ
ꯑꯦ
ꯣꯏ ꯍꯥꯏꯅꯦ ꯅꯣꯏꯒꯤ ꯑꯃ ꯃꯤ ꯂꯩꯇꯕ ꯀꯥꯟꯗ ꯑꯗꯨꯝ ꯊꯣꯡꯉꯤꯗꯅꯀꯣ
ꯎꯝ
ꯑꯗꯨꯗ ꯑꯩꯗ ꯆꯥꯈ꯭ꯔꯦꯕ
ꯑꯥ
ꯍꯥꯎꯕꯅꯤ ꯆꯝꯅ ꯊꯣꯡꯕꯗꯣ ꯄꯔ ꯑꯩꯗꯤ ꯅꯣꯏ ꯃꯩꯇꯩꯁꯤꯡꯅ ꯀꯔꯣ ꯎꯠꯇꯤꯒ ꯉꯥ ꯑꯇꯣꯏꯕ ꯍꯥꯏꯕ꯭ꯔꯥ
ꯑꯥ
ꯑꯁ ꯑꯗꯨ ꯊꯣꯡꯕ ꯌꯥꯝ ꯍꯥꯎꯋꯦ ꯑꯗꯨ ꯑꯁ ꯁꯗꯅ ꯍꯥꯎꯋꯤ ꯑꯗꯨꯒ ꯅꯣꯏ ꯅꯣꯏꯅ ꯏꯔꯣꯟꯕ ꯇꯧꯕꯗꯨꯁꯨ ꯀꯣ ꯌꯥꯝ ꯍꯥꯎꯋꯦ ꯑꯁꯦꯡꯕ
ꯍꯥꯎꯅꯦ ꯖꯒꯦ ꯀꯅꯣꯡꯃ
ꯍꯣꯏ ꯉꯥꯏꯖꯒꯦ ꯅꯪ ꯄꯤꯕꯗꯣ
ꯉꯒ
ꯀꯜ ꯅꯪꯅꯑꯕ ꯇꯥꯔꯦ ꯅꯪ ꯄꯤꯖꯦꯒ ꯍꯥꯏꯗꯤ ꯅꯣꯏꯅ ꯆꯥꯛ ꯌꯦꯟꯁꯥꯡ ꯊꯣꯡꯕꯗꯣ ꯈ ꯈꯔ ꯑꯩꯒꯤ ꯃꯁꯂꯥ ꯌꯥꯝ ꯄꯥꯝꯅ ꯑꯗꯨꯝ ꯍꯥꯎꯋꯦ ꯎꯅꯤ ꯎꯕ ꯆꯥꯗꯗꯤꯀꯣ ꯑ ꯆꯈꯁꯤꯗ ꯃ ꯎꯠꯇꯤꯅꯦ ꯑꯩ ꯏꯌꯥꯝꯕꯅ ꯑꯗꯨꯝ ꯃꯤꯛꯁ ꯇꯧꯔꯒ ꯑꯗꯨꯝ ꯆꯥꯔꯅꯤ ꯍꯥꯏꯗꯤ ꯌꯥꯝ ꯍꯥꯎꯋꯦꯕ ꯑꯗꯨꯒ ꯄꯥꯟꯒ ꯊꯥꯡꯖꯤꯡ ꯏꯔꯣꯟꯕ ꯂꯨꯅ ꯑꯁ ꯈ꯭ꯋꯥꯏꯗꯒꯤ ꯕꯦꯁ ꯇꯥꯔꯦ ꯑꯗꯨꯗ
ꯆꯥꯁ
ꯆꯥꯛ ꯌꯥꯝ ꯌꯥꯝ ꯆꯪꯉꯦꯕꯄꯥꯟꯒ ꯊꯥꯡꯖꯤꯔꯣꯟꯕ ꯇꯧꯔꯗꯤ
ꯑꯩꯗꯤ ꯅꯣꯏꯒꯤ ꯄꯣꯛ ꯃꯅꯨꯡꯅꯨꯡꯁꯥ ꯊꯣꯡꯕꯗꯣ ꯑꯗꯨꯗ ꯑ ꯉꯋꯦ
ꯊꯗ ꯀꯗꯤ ꯑꯥꯎ ꯌꯥꯕ꯭ꯔꯥꯕ꯭ꯔꯥ ꯑꯩꯈꯣꯏ ꯑꯩꯈꯣꯏꯒꯤ ꯑꯩꯈꯣꯏꯒꯤ ꯂꯣꯀꯦꯂꯤꯇꯤꯗ ꯃꯣꯏꯗꯣ ꯑꯗꯨꯝ ꯐꯤꯗ ꯊꯣꯡꯅꯒ ꯑꯣꯏꯕ ꯀꯆ ꯂꯩꯔꯒ ꯑꯗꯨꯝ ꯆꯥꯕ ꯊꯣꯡꯑ ꯆꯥꯅꯤꯡꯕ ꯐꯥꯎꯗ꯭ꯔꯦꯒ ꯍ ꯎꯝ ꯆꯥꯔꯁꯨ ꯌꯥꯏ ꯆꯥꯗ꯭ꯔꯁꯨ ꯌꯥꯏ ꯁꯟꯒꯤꯅ ꯍꯥꯎꯗ꯭ꯔꯣ ꯄꯣꯛꯇꯤ ꯅꯠꯇꯕꯤꯗ
ꯑ ꯔꯨꯗꯤ ꯆꯥꯗꯔꯤꯌꯦ
ꯁꯟꯒꯤ ꯆꯥꯗ꯭ꯔꯤꯍꯦ
ꯎꯝ
ꯍꯥꯎꯕꯅꯤꯍꯦ ꯁꯟꯁꯥ ꯅꯨꯡꯁꯥꯗꯁꯨ ꯀ꯭ꯔꯤ ꯁꯟꯖꯥꯒꯤ ꯃꯅꯨꯡꯅꯨꯡꯁꯥꯗ ꯀꯔꯤ
ꯎ
ꯏꯟꯇꯔꯦꯁꯇꯥꯟ ꯈꯔ ꯇꯥꯔ ꯇꯧꯕ ꯈꯔ ꯂꯩꯔꯨꯅꯦ ꯑꯗꯨꯨꯗꯣ ꯃꯔꯣꯛ ꯈꯔ ꯁꯥꯍꯜꯂꯒ ꯊꯣꯡꯉꯒ ꯆꯥꯕ ꯌꯥꯝ ꯍꯥꯎꯕꯅꯤ ꯄꯤꯣ
ꯅꯪꯁꯨ ꯊꯣꯡꯕ ꯌꯥꯝꯅ ꯍꯩꯕ꯭ꯔꯣ
ꯊꯣꯡꯕꯗꯤ ꯍꯥꯏꯗꯣ ꯁꯥꯒꯨꯝꯕ ꯁꯦꯝꯕꯗꯣ ꯇꯟꯕ ꯃꯅꯝꯗ ꯅꯪ ꯊꯣꯡꯕꯗꯤ ꯌꯥꯏꯦ ꯃꯅꯝꯗꯣ ꯑꯩꯗꯣ ꯅꯝꯊꯤꯕ ꯀꯔꯤ ꯍꯥꯏꯁꯤꯔꯥ ꯏꯁꯄꯥꯏꯅꯤꯡꯅꯦꯕ ꯄꯥꯏꯔꯗꯤ ꯊꯣꯡꯕ ꯇꯟꯕ ꯑꯗꯨꯒꯨꯝꯕꯗꯨꯣ ꯇꯧꯕ ꯅꯤꯗ
ꯑꯗꯨꯁꯨꯨ ꯂꯣꯔꯤꯅꯦ
ꯎꯝ ꯃꯤ ꯈꯔꯗꯤ ꯍꯌꯦꯦꯛ ꯁꯥ ꯌꯦꯟꯁꯥꯡ ꯊꯣꯡꯂꯒ ꯆꯥꯅꯤꯡꯗꯕꯒꯨꯝꯕ ꯃꯤꯗꯨ ꯈꯔ ꯑꯩꯁꯨ ꯑꯗꯨꯝ ꯃꯔꯛ ꯃꯔꯛꯇꯨꯗꯤ ꯇꯧꯕ ꯑꯩꯅ ꯊꯣꯡꯉꯗꯤ ꯆꯥꯅꯤꯡꯗꯕ
ꯑꯍꯟꯈꯩꯅ ꯊꯣꯡꯕꯨꯗꯤ ꯍꯥꯎꯕ꯭ꯔꯥ
ꯍꯣꯏ ꯑꯍꯟꯈꯩꯅ ꯊꯣꯡꯕꯤ ꯌꯥꯝ ꯍꯥꯎꯋꯦꯝ ꯍꯧꯖꯤꯛ ꯅꯨꯄꯤꯗꯒꯤ ꯍꯦꯟꯅ ꯅꯨꯄꯥꯅ ꯊꯣꯡꯕꯗꯣ
ꯅꯣꯏꯒꯤ ꯐꯦꯁꯇꯤꯚꯦꯜꯒꯨꯝꯕ ꯇꯧꯕ ꯀꯥꯟꯗ ꯄꯨꯜꯂꯞ ꯊꯣꯡꯉꯤꯗꯅꯀꯣ
ꯍꯣꯏ ꯂꯥꯎꯊꯣꯛꯒꯦ ꯅꯨꯄꯥꯁꯤꯡꯅ ꯁꯥꯎꯕꯅꯤꯍꯦꯛ ꯈ꯭ꯔꯤꯁꯃꯥꯁꯇ ꯆꯥꯛ ꯏꯟꯁꯥꯡ ꯄꯨꯟꯕ ꯑꯣꯏꯅ ꯆꯥꯕꯗꯣ
ꯂꯥꯛꯀꯦ ꯀꯣꯏ
ꯂꯥꯛꯑꯣ ꯏꯟꯚꯥꯏꯠ ꯇꯧꯔꯀꯦ ꯍꯟꯗꯛꯇꯤ
ꯍꯣꯏ ꯃꯌꯥꯝ ꯄꯤꯖꯔꯛꯑꯣ
ꯄꯤꯖꯗꯣꯏꯅꯤꯅꯅꯦ ꯅꯪ ꯌꯨꯝꯗ ꯄꯨꯅꯤꯡꯉꯥꯏꯁꯨ ꯂꯥꯛꯄꯣ ꯂꯥꯛꯂꯗꯤ ꯑꯗꯨꯝ ꯄꯤꯗꯣꯏꯅꯦ ꯑꯁ ꯅꯨꯡꯉꯥꯏꯔꯗꯤꯍꯦ ꯀꯁꯄꯥꯗꯨꯝ ꯇꯥꯖꯔꯝꯒꯅꯤ ꯗꯣꯅꯤ ꯗꯣꯅꯅꯤ ꯈꯪ ꯀꯅꯥꯅ ꯈꯪꯗꯦ ꯁꯦꯝꯕꯔꯋꯥꯏꯗꯗꯤ ꯈꯔ ꯐꯒꯗ꯭ꯔꯥ ꯈꯪꯗꯦꯒꯗꯣ ꯍꯥꯏꯕꯗꯤ ꯉꯝꯗ꯭ꯔꯦ ꯁꯣꯄꯔꯗꯒꯨꯝꯕ ꯆꯠꯂꯗꯤ ꯌꯥꯔꯦ ꯑꯗꯨꯕꯨ ꯃꯣꯏꯒꯤ ꯇꯤꯛꯀꯦꯠꯀꯤ ꯔꯦꯠꯇꯣ ꯍꯟꯗꯛꯇ ꯃꯃꯜꯗ ꯌꯥꯝ ꯀꯥꯕ ꯐꯥꯏꯚ ꯊꯥꯎꯖꯟ ꯀꯥꯈ꯭ꯔꯦ ꯍꯥꯏꯕꯅꯦ ꯆꯣꯄꯔꯒꯤ ꯇꯤꯛꯀꯦꯠꯇꯣ
ꯑꯁ
ꯈꯪꯗꯦ ꯏꯔꯥꯡ ꯃꯔꯛ ꯍꯛꯇ ꯈꯔ ꯑꯩꯈꯣꯏꯒꯤ ꯗꯤꯁꯀꯥꯎꯟ ꯄꯤꯒꯦꯔꯥ ꯍꯥꯏꯔꯒ ꯃꯣꯏꯅ ꯍꯦꯟꯅ ꯃꯃꯥ ꯂꯥꯎꯍꯈ꯭ꯔꯦ
ꯄꯩꯁꯥ ꯇꯥꯜꯍꯧꯔꯦꯕ
ꯑꯗꯨꯅꯤ ꯎꯝ ꯑꯩꯈꯣꯏꯅ ꯋꯥꯕ ꯃꯇꯝꯗ ꯃꯣꯏꯅ ꯄꯩꯁꯥ ꯅꯨꯡꯉꯥꯏꯅ ꯇꯥꯟꯕ ꯑꯗꯨꯅꯦꯕ ꯈꯔ ꯃꯃꯥꯡ ꯍꯣꯡꯂꯒ ꯑꯩꯈꯣꯏꯒꯤ ꯈꯔ ꯀꯥꯟꯅꯒꯗ꯭ꯔꯥ ꯍꯥꯏꯔꯒ